ꯇꯥꯕ꯭ꯔꯣ
ꯑꯣ ꯍ
ꯎꯝ ꯎꯝ ꯄꯨꯡ ꯀꯌꯥꯗ ꯆꯥꯛ ꯆꯥꯗꯣꯏꯅꯣ ꯅꯪꯒꯤ
ꯎꯝ ꯑ ꯋꯥꯔꯤ ꯁꯥꯕ ꯂꯣꯏꯔꯒ ꯌꯦꯟꯁꯥꯡ ꯂꯥꯎꯕ ꯆꯠꯀꯦ ꯑꯗꯨꯒ ꯊꯣꯡꯉꯒ
ꯑꯣ ꯏꯟꯖꯥꯡꯒ ꯂꯥꯏꯗ꯭ꯔꯤꯕꯣ ꯍꯧꯖꯤꯛꯐ
ꯑꯗꯨ ꯑꯗꯨ ꯎꯝ ꯑꯩꯈꯣꯏ ꯕꯣꯜ ꯂꯣꯏꯕ ꯃꯇꯝꯗꯗꯤ ꯈꯔ ꯉꯟꯃꯟꯕ
ꯎꯝ ꯑꯣ ꯃꯣꯏꯗ ꯑꯃꯨꯛ ꯀꯩꯊꯦꯜ ꯍꯥꯟꯅ ꯆꯠꯄ꯭ꯔꯣ
ꯎꯝ ꯇꯔꯨꯛ ꯇꯔꯦꯠ ꯇꯔꯦꯠꯗꯤ ꯃꯣꯏꯗꯣ ꯑꯗꯨꯝ ꯍꯪꯉꯅꯦꯕ ꯇꯔꯦꯠ ꯈꯔ ꯍꯦꯟꯅꯝꯇꯞꯅ ꯑꯃꯨ ꯍꯜꯂꯛꯑꯦꯕ ꯑꯗꯨꯑꯣꯏꯁꯨ
ꯎꯝ
ꯌꯥꯝ ꯉꯜꯂꯁꯨ ꯗꯨꯀꯥꯟ ꯍꯥꯡꯗꯕꯅꯦ ꯑꯗꯨꯒꯤ ꯑꯩꯅ ꯆꯠꯇꯕꯤꯗ ꯑꯁꯤ ꯆꯥꯛꯈꯛꯇ ꯍꯥꯟꯅ ꯊꯣꯡꯕ
ꯍ
ꯑꯩꯈꯣꯏꯒꯤ ꯏꯃꯥꯟꯕꯤ ꯃꯥꯗꯤ ꯍꯧꯒꯠꯇ꯭ꯔꯤꯕꯣ
ꯁꯤ ꯍ
ꯑ ꯍꯦꯡꯉ ꯑꯗꯨꯅ
ꯎꯝ ꯊꯃꯗ ꯑ ꯍꯣꯏꯒꯤ ꯒꯥꯔꯤ ꯊꯥꯎꯁꯨ ꯊꯦꯡꯉꯤ ꯍꯣꯏ ꯂꯥꯛꯄ ꯉꯁꯤ
ꯈꯔꯦ ꯊꯥꯎ ꯍꯥꯗꯤꯦ
ꯊꯥꯎ ꯂꯩꯇ꯭ꯔꯦ ꯑꯩꯗ ꯒꯥꯔꯤꯒꯤ ꯊꯥꯎ ꯉꯁꯤ ꯉꯁꯤꯒꯤ
ꯎꯝ ꯎꯝ
ꯛ ꯊꯦꯡꯉꯦꯕ ꯅꯍꯥꯟꯗꯤ ꯌꯥꯝ ꯊꯨꯅ ꯂꯥꯛꯑꯦꯗꯅ
ꯎꯝ
ꯀꯔꯤꯒꯤꯅꯣ ꯑꯁꯤ ꯏꯅꯥꯎ ꯅꯨꯨꯄꯥꯗꯣ ꯑꯩꯈꯣꯏ ꯑꯕꯣꯛ ꯐꯣꯟ ꯄꯥꯏꯕꯅꯦꯕ ꯍꯦꯛꯒꯦ
ꯑꯍ
ꯀꯔꯤꯅꯣ ꯑꯩ ꯔꯤꯄ꯭ꯂꯥꯏ ꯑꯃ ꯂꯥꯛꯑꯦ ꯒ꯭ꯟ ꯇꯥꯔꯑꯦ ꯃꯥꯅ ꯏꯕꯁꯨ
ꯃꯥꯁꯔꯨꯅꯦꯜꯗꯣ ꯑꯣꯏꯕꯒꯤꯔꯣ
ꯏꯗ ꯌꯥꯝ ꯄꯥꯃꯤꯅꯦ
ꯑ ꯑꯗꯨꯗꯤ ꯑꯣꯏꯔꯝꯒꯅꯤ ꯑꯃ
ꯑꯁ ꯐꯦ ꯇꯥꯇ ꯐꯥꯎ ꯃꯥꯅꯦ ꯃꯥ ꯃ ꯃꯥꯦ ꯄꯨꯠꯇꯃ ꯃꯥ ꯤꯟ ꯁꯣ ꯑꯊꯔ ꯀꯦꯁꯨ
ꯑꯗꯨꯒ ꯑꯩꯈꯣꯏ ꯏꯃꯥꯟꯅꯕꯤ ꯑꯃ
ꯀꯩꯅꯣ ꯑꯥ ꯅꯣꯏꯒ ꯅꯥ ꯁꯦꯝꯃꯤꯟꯅꯕ ꯅꯨꯄꯤꯗꯣ
ꯑꯣ
ꯑꯗꯨꯒ ꯑꯗꯨꯒꯤ ꯅꯨꯄꯤ ꯃꯥꯒꯤ ꯃꯃꯥꯟꯅꯕꯤ ꯑꯃ ꯂꯌꯦꯗꯅ
ꯑꯥ
ꯒꯥꯔꯤ ꯊꯥꯎꯕꯤꯗꯣ ꯅꯣꯏꯒ ꯆꯠꯃꯤꯟꯅꯕ ꯅꯨꯄꯤꯗꯣ ꯑꯗꯨꯅꯨ ꯃꯠꯁꯦ ꯆꯔꯥꯛ ꯄꯗ ꯑꯩꯈꯣꯏꯒꯤ ꯂꯣ ꯑꯩꯈꯣꯏꯒꯤ ꯈꯨꯟꯒꯤ ꯋꯥꯗꯣ ꯃꯥ ꯍꯥꯏꯕꯒꯤ ꯃꯥ ꯌꯥꯝ ꯅꯣꯛꯅꯤꯡꯕꯅꯦ ꯃꯥ ꯇꯥꯜꯂꯦ ꯍꯥꯏꯒꯦ ꯑꯗꯨꯒ ꯑꯩꯗꯤ ꯅꯣꯛꯄꯅ ꯂꯣꯛꯅꯤꯡꯕꯅ ꯑꯩ ꯅꯪ ꯑꯣꯗꯔ ꯊꯥꯔꯛꯑꯒꯦ ꯍꯣꯔꯦꯟ ꯏꯁꯀ꯭ꯔꯤꯟ ꯁꯣꯠ ꯌꯥꯝ ꯅꯣꯛꯅꯤꯡꯉꯦ ꯃꯥꯁꯨ ꯑꯩꯈꯣꯏ ꯉꯥꯡꯕ ꯇꯥꯏꯗ ꯃꯥꯁꯨ ꯍꯦꯛ ꯉꯥꯡꯕꯤꯔꯛꯑꯦ ꯑꯗꯨꯒ ꯃꯥꯅ ꯅꯣꯏ ꯅꯣꯏꯒꯤ ꯈꯨꯟ ꯅꯣꯏ ꯈꯨꯟꯒꯤ ꯎꯝ ꯀꯔꯤ ꯍꯥꯏꯒꯗ꯭ꯔꯥ ꯑꯩꯈꯣꯏꯒꯤ ꯂꯣꯟꯅ ꯆꯞ ꯃꯥꯟꯅꯔꯒꯀꯣ ꯏꯔꯝꯕꯗ ꯑꯁꯅ ꯅꯤꯡꯦꯝꯕꯅꯤ
ꯏꯁ꯭ꯀꯨꯜ ꯀꯥꯕꯁꯨ ꯌꯥꯝ ꯅꯨꯡꯉꯥꯏꯔꯝꯅꯤ ꯍꯟꯗꯛꯁꯦ ꯕꯣꯜꯒꯤ ꯋꯥꯔꯤ ꯉꯥꯛꯇ ꯂꯤꯔꯝꯅꯤ ꯀꯥꯂꯁ ꯔꯨꯝꯗ
ꯑꯣꯖꯥꯁꯤꯡꯗꯤ ꯋꯥꯔꯝꯒꯅꯤ ꯑꯗꯨꯒ ꯁꯥꯇ꯭ꯔꯁꯤꯡꯁꯨ ꯋꯥꯕ ꯂꯩꯔꯝꯒꯅꯤ ꯇꯨꯝꯅꯤꯡꯕꯅꯥ ꯀꯣ
ꯑ ꯑꯦꯁ ꯑꯈꫭꯏꯁꯨ ꯑꯗꯨꯃꯥꯏ ꯇꯥꯎꯋꯤꯅ ꯅꯍꯥꯟ ꯀ꯭ꯂꯥꯁꯔꯨꯝꯗ ꯎꯪꯉꯒ ꯂꯩꯕꯗꯣ
ꯎꯝ ꯎꯝ
ꯅꯪꯗꯤ ꯀ꯭ꯔꯤ ꯏꯟꯁꯥꯡ ꯊꯣꯡꯕ꯭ꯔꯥ ꯉꯁꯤ ꯑꯁ ꯑꯌꯨꯛꯇ ꯌꯦꯟ ꯊꯣꯡꯕ꯭ꯔꯥꯅꯦ
ꯎꯝ ꯊꫭꯡꯉ‌ꯦ
ꯕꯣꯜ ꯉꯝꯕꯒꯤ
ꯎꯝ ꯕꫭꯜꯒꯤꯅꯤ
ꯑꯁ ꯑꯩꯈꯣꯏꯒꯤ ꯊꯥꯎꯗ ꯆꯥꯡꯉꯗꯤ ꯐꯥꯒꯗꯕ ꯕꯖꯥꯔ ꯆꯠꯅꯤꯡꯉꯦꯅ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
ꯍꯌꯦꯡ ꯑꯩꯈꯣꯏ ꯑꯃꯨꯛ ꯀ꯭ꯂꯥꯁ ꯆꯠꯀꯅꯤ ꯆꯔꯁ ꯆꯠꯄ ꯇꯀꯦ ꯀ꯭ꯂꯥꯁ ꯆꯠꯇꯕ ꯀꯨꯏꯔꯦ ꯁꯟꯗꯦ ꯑꯍꯨꯝ ꯁꯨꯈꯔ‌ꯦ ꯆꯠꯇꯕ ꯑꯗꯨꯏꯅꯦ ꯆꯠꯅꯤꯡꯅꯕꯁꯦ ꯌꯥꯝ ꯂꯥꯞꯄꯒꯤ ꯅꯨꯃꯤꯠꯇ ꯆꯥꯝꯃ ꯆꯥꯝꯃ ꯆꯠꯄꯒꯤ ꯇꯟꯕꯅꯦ
ꯎꯝ ꯑꯥ ꯑꯈꫭꯏ ꯏꯃꯥꯟꯅꯕꯤꯗꯤ ꯊꯨꯝꯕꯅꯤ
ꯀꯔꯤ ꯏꯟꯁꯥꯡ ꯊꫭꯡꯁꯤꯔꯥ ꯈꯪꯗ‌ꯦ ꯑꯈꫭꯏꯁꯨ
ꯉꯁꯤ ꯅꯣꯏꯒꯤꯗꯤ ꯑꯗꯨꯗ ꯑꯩꯈꯣꯏ ꯂꯣꯀꯦꯜꯒꯤ ꯌꯥꯝꯅ ꯐꯪꯉꯝꯒꯅꯤ
ꯑꯗꯨ ꯑꯣꯏꯔꯁꯨ ꯆꯥꯅꯤꯡꯕ ꯌꯥꯝ ꯆꯃꯟꯕꯒꯤ ꯃꯇꯥꯝ ꯃꯇꯝꯒꯤ ꯑꯗꯨꯝ ꯂꯥꯛꯄꯅꯤꯅ ꯁꯥꯎꯒ꯭ꯔꯤꯒ ꯑꯁꯤ ꯍꯋꯥꯏ ꯁꯥꯡꯕꯗ ꯑꯗꯨꯝ ꯆꯥꯏꯌꯦ ꯑꯗꯨꯒ ꯁꯤ ꯈꯥꯃꯦꯟꯅ ꯁꯤꯟꯕꯗꯣ ꯆꯥꯏꯌꯦ ꯑ ꯁ ꯈꯥꯃꯟꯅ ꯁꯥꯕꯗꯣ ꯆꯥꯏꯌꯦ
ꯎꯝ ꯑꯈꯥ ꯑꯗꯨꯗꯤ ꯑꯩꯗꯤ ꯄꯥꯝꯗꯦ
ꯎꯝ ꯆꯥꯏ ꯉꯔꯥꯡ ꯇꯥꯏꯌꯦ ꯑꯗꯨꯝ ꯑꯃ ꯑꯅꯤ ꯆꯥꯕꯗꯤ ꯌꯥꯏꯗꯣꯏ
ꯅꯪꯅ ꯊꯣꯡꯕꯗꯤ ꯍꯥꯎꯔꯝꯒꯅꯤꯗ ꯅꯪꯅ ꯏꯟꯖꯥꯡꯒ ꯊꯣꯡꯕ ꯍꯥꯏꯕꯅꯤꯅ
ꯍꯥꯎ ꯇꯦꯗ ꯑꯁ ꯈꯪꯗꯦ ꯌꯦꯟꯁꯥꯡ ꯍꯥꯎꯕꯁꯦ ꯀꯃꯥꯏꯅ ꯊꯣꯡꯕ ꯍꯥꯎꯒꯅꯤ
ꯍꯣꯏ
ꯑꯩꯁꯦ ꯃꯅꯨꯡꯁꯥꯒꯤ ꯏꯟꯁꯥꯡꯗꯣ ꯌꯥꯝ ꯆꯥꯅꯤꯡꯈ꯭ꯔꯕꯅꯦ ꯑꯗꯣ ꯁꯦꯝꯕꯗꯣ ꯇꯟꯕ ꯑꯗꯨꯒꯤ ꯃꯤ ꯌꯥꯝ ꯆꯪ
ꯃꯔꯤꯟ ꯂꯥꯎꯋꯦ ꯑꯗꯨꯒ ꯑꯁ ꯁꯦꯝꯃ ꯀꯥꯟꯗ ꯌꯥꯝ ꯋꯥꯕꯗꯣ ꯑꯩꯗꯤ ꯑꯩꯗꯤ ꯈꯟꯕꯅ ꯉꯁꯤꯗꯒꯤ ꯑꯃꯨꯛ ꯍꯟꯅ ꯍꯥꯟꯅ ꯇꯥꯎꯔꯔꯣꯏ ꯂꯥꯎꯔꯔꯣꯏꯅꯀꯣ
ꯎꯝ ꯍꯥꯏꯗꯤꯀꯣ ꯃꯤꯅ ꯁꯦꯝꯕꯁꯨ ꯄꯥꯛ ꯆꯥꯅꯤꯡꯗꯕ
ꯎꯝ
ꯁꯪꯅꯥꯗꯕ ꯃꯤ ꯅꯍꯥꯟꯗꯣ ꯑꯁ ꯑꯩꯈꯣꯏ ꯑꯍꯨꯝ ꯂꯩꯥꯛꯕ ꯃꯇꯝꯗ ꯑꯩꯈꯣꯏ ꯏꯃꯥꯟꯅꯕꯤ ꯑꯃꯅ ꯊꯣꯡꯕꯗꯣ ꯂꯣꯏꯔꯦ ꯑꯗꯨ ꯅꯨꯃꯤꯠꯗꯒꯤ ꯑꯩꯈꯣꯏ ꯑꯅꯤꯗꯤ ꯆꯥꯅꯤꯡꯕ ꯇꯣꯛꯈ꯭ꯔꯦ
ꯎꯝ
ꯃꯅꯝ ꯑꯃ ꯂꯥꯏꯕꯅꯦ ꯃꯥ ꯃꯥ ꯃꯥꯒꯤ ꯅꯨꯄꯥꯅ ꯂꯩꯕꯤꯕ ꯑꯩꯈꯣꯏꯗꯣ ꯃꯥꯅ ꯊꯣꯡꯕꯅꯦꯕ ꯐꯖꯅ ꯆꯥꯝꯊꯣꯛꯇꯕꯒꯤꯔꯥ ꯈꯪꯗꯦ ꯃꯥꯒꯤꯗꯤ ꯑꯗꯨꯝ ꯍꯥꯎꯋꯦꯅ ꯆꯥꯏꯑ ꯍꯣꯏ ꯀꯔꯤꯔ ꯃꯥꯅ ꯎꯝ ꯇ꯭ꯔꯥꯏ ꯇꯧꯋꯣꯅ ꯑꯃꯃꯝꯕꯤꯌꯦꯕ ꯑꯗꯣ ꯑꯩ ꯃꯥꯒꯤ ꯃꯃꯥꯡꯗꯒꯤ ꯂꯧꯊꯣꯛꯄꯗꯣ ꯇꯥꯟꯕꯒꯤ ꯇꯨꯝꯅ ꯂꯣꯠꯅ ꯆꯠꯄꯅꯦ ꯑꯩ ꯑꯩꯈꯣꯏ ꯑꯅꯤꯗꯤ ꯄꯥꯛ ꯆꯥꯗꯕꯅꯦ ꯑꯗꯨ ꯅꯨꯃꯤꯠꯗꯣ ꯏꯃꯥꯟꯅꯕꯤꯁꯤꯗ ꯂꯩꯥꯛꯕꯁꯨ ꯑꯗꯨ ꯆꯥꯕꯒꯤ ꯃꯇꯨꯡꯗꯒꯤ ꯆꯥꯅꯤꯡꯗ꯭ꯔꯦ ꯍꯥꯏꯌꯦ ꯃꯥꯁꯨ
ꯑꯗꯨ ꯇꯥꯎꯅꯤ ꯑꯁ ꯅꯝꯊꯤ ꯇꯥꯜꯂꯦꯗ ꯑꯩꯁꯨ ꯑꯩꯈꯣꯏꯅ ꯁꯦꯝꯕꯗꯤ ꯑꯩꯈꯣꯏꯁꯨ ꯑꯗꯨꯒꯤ ꯑꯣꯏꯔꯝꯒꯅꯤ ꯃꯥ
ꯌꯦꯟꯒꯤ ꯃꯔꯤꯟꯒꯨꯝꯕꯁꯨ ꯁꯦꯝꯗꯤ ꯁꯦꯝꯅꯤꯡꯗꯦ ꯑꯗꯨ ꯑꯣꯏꯔꯁꯨ ꯑꯩꯅ ꯁꯦꯝꯗ꯭ꯔꯗꯤ ꯄꯦꯟꯗꯕ ꯑꯩꯗꯤ
ꯄꯨꯡ ꯑꯍꯨꯝꯒ ꯆꯥꯡꯉꯦ ꯑꯩ ꯁꯦꯝꯕꯗꯀꯣ ꯑꯗꯨ ꯍꯦꯛ ꯑꯗꯨꯝ ꯏꯁꯤꯡꯗꯣ ꯐꯥꯠꯇ꯭ꯔꯤꯐꯥꯎ ꯍꯣꯏ ꯇꯥꯑꯣꯏꯗꯅ
ꯎꯝ
ꯑꯗꯨ ꯄꯁꯥ
ꯁꯦ ꯍꯥꯟꯅ ꯇꯧꯕꯤꯕ ꯂꯩꯌꯦꯅ ꯑꯗꯨꯗꯤ ꯈꯔ ꯅꯨꯡꯉꯥꯏꯗꯤ ꯅꯨꯡꯉꯥꯏꯕꯅꯦ
ꯍꯣꯏ ꯑꯩꯈꯣꯏ ꯑꯃꯨꯛ ꯁꯦꯝꯃ ꯁꯦꯝꯃꯁꯨꯀꯣ ꯌꯥꯗꯤ ꯀꯣꯝꯒꯅꯤ
ꯑꯣ
ꯑꯗꯨꯅꯍꯥꯟꯗꯤ ꯁꯦꯝꯗꯕꯤꯗ ꯑꯁ ꯍꯥꯏꯗꯤ ꯀꯨꯟꯒꯤ ꯑ ꯌꯥꯝꯃꯦ ꯑꯗꯨꯒ ꯄꯨꯡ ꯑꯁ ꯑꯥꯗ ꯌꯥꯎꯔꯝꯃꯦ
ꯑꯁꯤ ꯁꯤꯅꯥꯝ ꯂꯩꯀꯥꯏꯗ ꯗꯨꯀꯥꯟ ꯑꯃ ꯆꯥꯎꯕ ꯈꯔ ꯂꯩꯌꯦꯅ ꯌꯦꯟ ꯉꯥꯊꯣꯛ ꯌꯣꯜꯂꯒꯪ ꯉꯥꯅꯨꯒꯨꯝꯕ ꯑꯗꯨꯗ ꯀꯦꯖꯤ ꯁꯤꯗ ꯃꯣꯏ ꯁꯦꯝꯕ ꯊꯝꯕꯗꯣ ꯀꯦꯖꯤꯗ ꯆꯥꯝꯃ ꯆꯥꯝꯃꯅꯦꯕ ꯌꯥꯝ ꯅꯨꯡꯉꯥꯏ ꯑꯗꯨ ꯑꯣꯏꯔꯁꯨ ꯀꯦꯖꯤ ꯇꯥꯕꯅꯤꯅ ꯌꯥꯝꯈ꯭ꯔꯦꯕ
ꯑꯥ ꯑꯥ ꯑꯗꯨ ꯅꯍꯥꯟ ꯑꯩꯈꯣꯏ ꯂꯥꯎꯕ ꯑꯗꯨ ꯑꯗꯨꯒꯤ ꯗꯨꯀꯥꯟꯗꯔꯣ
ꯑꯣꯔꯝꯅꯤ ꯑꯁꯦꯝꯕ꯭ꯂꯤꯒꯤꯔꯣꯝꯗ ꯅꯠꯇꯕ ꯑꯩꯈꯣꯏ ꯂꯥꯎꯕ ꯗꯨꯀꯥꯟ ꯅꯠꯇꯕ ꯑꯁꯦꯝꯕ꯭ꯂꯤꯒꯤ ꯅꯨꯄꯥꯒꯤ ꯋꯥꯗꯨ ꯑꯩ ꯒ꯭ꯌꯥꯟ ꯇꯥꯔꯦ ꯑꯩꯅ ꯆꯤꯟꯅ ꯍꯥꯏꯗꯣꯛꯄ ꯉꯝꯗꯦ ꯐꯖꯃꯟꯕꯩ ꯍꯥꯏꯕ ꯑꯗꯣ ꯃꯥꯅ ꯍꯥꯏꯕꯗꯤ ꯍꯥꯏꯕ ꯌꯥꯏꯌꯦ ꯍꯥꯏꯌꯦ
ꯑꯗꯣ ꯍꯣꯔꯦꯟ ꯑꯗꯨꯗꯤ ꯔꯤꯄ꯭ꯂꯥꯏ ꯇꯧꯈ꯭ꯔꯣ
ꯅꯣꯛꯅꯤꯡꯕꯅꯥ ꯁꯤꯔꯦ ꯑꯩꯗꯤ
ꯎꯝ
ꯌꯥꯝ ꯁꯥꯎꯔꯒ ꯂꯩꯔꯝꯅꯤ ꯃꯥꯗꯣ ꯋꯥꯡꯁꯨ ꯋꯥꯡꯈ꯭ꯔꯦ ꯑꯗꯨ ꯅꯨꯄꯥꯗꯣ ꯃꯁꯥꯅ ꯋꯥꯡꯕꯁꯤꯅ ꯃꯥꯒꯤ ꯃꯥꯏ ꯑꯗꯨ ꯌꯥꯝ ꯋꯥꯡꯈ꯭ꯔꯦ
ꯃꯥꯒꯤ ꯃꯃꯥꯅ ꯑꯩꯈꯣꯏꯒꯤ ꯅꯥꯏꯕꯔꯁꯦ ꯃꯥꯒꯤ ꯖꯦꯜꯗꯣ ꯁꯦꯡꯕꯅꯤꯅ ꯃꯥꯁꯨ ꯑꯗꯨꯝ ꯁꯥꯡꯕꯤꯒꯤꯔ ꯈꯪꯗꯦꯅ ꯑꯗꯨꯃꯥꯏꯅ ꯍꯥꯏꯕꯒꯤ ꯃꯥꯁꯨ ꯌꯥꯝ ꯁꯥꯎꯕ
ꯉꯁꯤꯒꯤꯗꯤ ꯑꯁ ꯄꯔꯞ ꯞꯔꯞ ꯇꯧꯔꯦ
ꯌꯥꯝ ꯋꯥꯕꯒꯤ ꯑꯥ ꯑꯃꯨꯛꯀ ꯍꯧꯀꯠꯂꯦ ꯑꯃꯨꯛꯀ ꯆꯠꯂꯦ
ꯁꯤꯒꯦꯔꯥꯅ ꯃꯔꯛꯇꯗꯤ ꯈꯟꯕꯅꯦ ꯃꯣꯏ ꯗꯥꯎꯗꯣ ꯌꯥꯝ ꯐꯥꯕꯒꯤ
ꯑꯗꯨꯒꯤꯅꯦ ꯃꯤꯅꯁꯨ ꯅꯨꯡꯁꯤꯕ ꯃꯤ ꯌꯥꯝ ꯂꯩꯌꯦ ꯃꯣꯏꯗꯗꯤ ꯀꯣ ꯍꯥꯏꯕꯗꯤ ꯑꯍꯥꯟꯕꯁꯨ ꯑꯣꯏꯌꯦ ꯎꯝ
ꯑꯗꯨꯒꯅꯦ ꯃꯣꯏꯒꯤꯗꯣ ꯑꯁꯤ ꯑꯩꯈꯣꯏꯁꯦ ꯑꯌꯨꯛ ꯑꯌꯨꯛ ꯅꯨꯡꯗꯥꯡ ꯈꯔ ꯊꯦꯡꯕ ꯃꯇꯝꯗ ꯋꯥꯔꯤ ꯁꯥꯕꯁꯦ ꯅꯨꯡꯉꯥꯏꯌꯦꯗ
ꯑꯗꯨꯒꯤꯅꯦ ꯑꯗꯨꯗ ꯇꯧꯁꯦ ꯍꯥꯏꯕꯅꯦ ꯑꯗꯨꯒꯤ ꯑꯩꯅ ꯅꯪꯉꯣꯟꯗ ꯍꯥꯏꯕꯗꯣ ꯗꯨꯃꯥꯏ ꯇꯧꯁꯦꯅ
ꯉꯁꯤꯒꯤ ꯀꯔꯤꯔꯥꯀꯣ ꯊꯥꯎ ꯆꯪꯕ ꯌꯥꯝ ꯊꯦꯡꯉꯦ ꯌꯥꯝ ꯄꯥꯝꯈ꯭ꯔꯦ ꯑꯩꯗꯤ
ꯑꯗꯨ ꯕꯖꯥꯔ ꯂꯥꯛꯀꯦ ꯍꯥꯏꯕ꯭ꯔꯣ
ꯑꯩꯗꯣ ꯑꯁꯤ ꯀ꯭ꯔꯣꯞꯁꯇꯣ ꯂꯧꯗꯤ ꯂꯧꯅꯤꯡꯕꯅꯦꯕ
ꯎꯝ ꯑꯗꯨ ꯃꯅꯥ ꯃꯅꯥ ꯆꯥꯎꯕꯤꯗꯨꯒ ꯆꯠꯃꯤꯟꯅꯗꯣꯏꯔꯣ
ꯈꯪꯗꯦꯗ
ꯅꯪꯒꯤ
ꯎꯝ ꯃꯥꯁꯨ ꯃꯥꯁꯨ ꯂꯧꯅꯤꯡꯉꯦ ꯍꯥꯏꯕꯅꯦꯕ ꯑꯩꯅ
ꯎꯝ
ꯑꯩꯈꯣꯏ ꯑꯩꯈꯣꯏꯗꯣ ꯑꯗꯨꯒꯤ ꯃꯥꯗꯨꯗꯤ ꯌꯥꯝ ꯇꯥꯡꯉꯦꯅ ꯑꯩꯈꯣꯏꯅ ꯅꯨꯄꯤꯒꯤ ꯊꯣꯛꯏꯅ
ꯎꯝ
ꯑꯗꯨꯒ ꯂꯧꯅꯤꯡꯕꯅꯦꯕ ꯑꯗꯨ ꯍꯣꯏ ꯈꯣꯡꯎꯞ ꯑꯣꯏꯅ ꯂꯧꯅꯤꯡꯕ ꯑꯗꯨꯏꯒꯤ ꯇꯥꯡꯕ ꯅꯠꯇ꯭ꯔꯁꯨ ꯑꯗꯨꯝ ꯇꯣꯡꯅꯤꯉꯥꯏ ꯂꯩꯔꯗꯤ ꯌꯥꯔꯦꯅ
ꯍꯣꯏ ꯌꯥꯔꯦ ꯍꫭꯏ ꯎꯁꯨ ꯎꯔꯣꯏꯗꯕꯨ ꯃꯤꯅ ꯄꯥꯛꯅ ꯈꯥꯡꯉꯔꯣꯏꯗꯅ
ꯃꯒꯥ ꯇꯔꯨꯛ ꯇꯔꯦꯠ ꯅꯤꯄꯥꯜꯒꯨꯝꯕ ꯇꯥꯕ ꯃꯥꯜꯂꯦ ꯑꯗꯨꯕꯨꯗꯤ ꯑꯗꯨꯒꯤ
ꯕꯂꯦ ꯇꯔꯣ
ꯈꯪꯗꯦ ꯃꯃꯤꯡ ꯑꯩꯗꯤ ꯑꯅꯥꯎꯕ ꯊꯣꯛꯄꯗꯣ ꯅꯨꯄꯤꯒꯤ ꯍꯥꯞ
ꯎꯝ ꯚꯦꯂꯦꯠꯇꯨꯅꯤ ꯅꯪꯅ ꯍꯥꯏꯔꯛꯇ ꯑꯗꯨ ꯑꯗꯨꯒꯨꯝꯕ ꯌꯥꯎꯗ꯭ꯔꯁꯨ ꯌꯥꯅꯤꯗ
ꯍꯣꯏ ꯑꯗꯨ ꯑꯗꯨꯗꯣꯀꯣ ꯇꯣꯡꯉꯗꯤ ꯄꯥꯛ ꯐꯖꯗꯕꯒꯨꯝꯗꯎꯕ
ꯑꯗꯨꯗꯣ ꯗ꯭ꯔꯦꯁꯀꯨꯝꯕ ꯏꯁꯀꯥꯔꯠꯀꯨꯝꯕꯗ ꯐꯥꯏꯌꯦ ꯅ‌ꯦ ꯑꯗꯨ ꯅꯨꯉꯥꯏꯌ‌ꯦ
ꯂꯧꯗꯤ ꯂꯧꯅꯤꯡꯕꯅꯦ ꯑꯗꯨ ꯑꯣꯔꯦꯟꯖꯁꯨ ꯂꯩꯗꯕꯅꯤ ꯎꯄꯥꯏ ꯂꯩꯇꯦ
ꯎꯝ ꯏꯗꯣ ꯍꯣꯡꯒꯣꯜꯗꯨ ꯂꯥꯏꯗꯤ ꯀꯥꯏꯁꯨ ꯀꯥꯏꯗ‌ꯦꯗꯅ
ꯑꯣ ꯑ ꯑꯁꯦ ꯍꯣꯡꯒ ꯑꯗꯨꯒ ꯂꯥꯎꯈ꯭ꯔꯗꯤ ꯆꯍꯤ ꯌꯥꯝ ꯌꯥꯝ ꯇꯣꯡꯕ ꯌꯥꯈ꯭ꯔꯅꯤꯅ ꯌꯨꯝ
ꯍꯒꯅꯤ ꯎꯝ ꯇꯧꯕ꯭ꯔꫭ ꯅꯪ ꯄꯥꯜꯂꯁꯨ ꯌꯥꯏ ꯅꯪ ꯄꯥꯜꯂꯁꯨ ꯇꯣꯡꯕ ꯌꯥꯅꯤꯗ ꯅꯣꯏ ꯑꯉꯥꯡꯁꯤꯡꯒꯤ ꯊꯥꯝꯈ꯭ꯔꯣ
ꯍꯥꯏꯗꯤ ꯑꯁꯤ ꯈꯣꯡꯎꯞ ꯂꯥꯎꯔꯗꯤ ꯕꯣꯛꯁꯛ ꯊꯝꯕꯅꯦ ꯃꯄꯥꯟꯗ ꯊꯝꯃꯗꯤ ꯃꯣꯠꯁꯨ ꯃꯣꯠꯂꯦ ꯌꯥꯝ ꯊꯨꯅ
ꯎꯝ
ꯑꯣ ꯌꯥꯝ ꯊꯨꯅ ꯀꯔꯤ ꯍꯥꯏꯁꯤꯔꯥ ꯍꯅꯨꯕ ꯑꯣꯏꯕ ꯑꯗꯨꯒꯤ ꯃꯄꯥꯟꯗ ꯊꯝꯅꯤꯡꯗ‌ꯦ ꯈꯨꯎꯞꯇꯤ ꯎꯝ ꯑꯗꯨ ꯃꯄꯥꯟꯗ ꯊꯝꯃꯗꯤ ꯌꯥꯝ ꯊꯨꯅꯥ ꯍꯥꯟꯅꯨꯋ‌ꯦ ꯑꯗꯨꯒꯤ
ꯍꯅꯨꯕ ꯅꯠꯇꯦ ꯍꯅꯨꯕꯤ ꯑꯣꯏ
ꯌꯥꯝ ꯊꯨꯅ ꯍꯟꯅꯨꯕꯒꯤ ꯃꯄꯥꯟꯗ ꯊꯝꯕꯗ ꯇꯟꯕ
ꯎꯝ
ꯁꯦ ꯑꯩꯈꯣꯏ ꯄꯥꯎ ꯊꯗ ꯅꯪ ꯍꯧꯒꯠꯂꯗꯤ ꯑꯩꯉꯣꯟꯗꯁꯨ ꯀꯣꯜ ꯇꯧꯔꯛꯑꯣ ꯍꯥꯏꯕ ꯑꯗꯣ ꯃꯥꯒꯤ ꯐꯣꯟꯗ ꯁ꯭ꯋꯆ ꯑꯣꯐꯇ ꯆꯠꯈ꯭ꯔꯦ ꯑꯗꯣ ꯃꯥ ꯑꯉꯥꯡ ꯊꯝꯔꯒꯥ ꯇꯨꯝꯕ ꯃꯥꯜꯂꯦꯕ ꯑꯗꯨ ꯍꯧꯒꯠꯄ ꯃꯇꯝꯗ ꯂꯥꯏꯛꯁꯨ ꯂꯥꯛꯇꯦ ꯏꯟꯇꯔꯅꯦꯠꯁꯨ ꯄꯤꯗ ꯃꯥꯜꯂꯦ
ꯎ ꯑꯗꯨꯗꯤ ꯕ‌ꯦꯠ ꯕꫭꯜꯗꯤ ꯌꯦꯉꯝꯒꯅꯤ ꯑꯣ
ꯃꯊꯟꯇ
ꯖꯥꯠ ꯖꯥꯠꯅꯤ ꯅꯪꯒꯤ ꯅꯨꯄꯁꯨ